ꯇꯥꯕ꯭ꯔꯣ ꯑꯥ ꯇꯥꯏꯌꯦ ꯇꯥꯏꯌꯦ꯫ ꯇꯥꯔꯕꯣ ꯇꯥꯔꯕꯣ꯫
ꯑꯣ ꯇꯥꯔꯤ ꯃꯥꯥꯟꯅꯕꯤ ꯀꯩꯅꯣ ꯇꯧꯁꯦ꯫
ꯑ
ꯎꯝ ꯎꯝ ꯍꯟꯗꯛ ꯍꯟꯗꯛ ꯋꯤꯛꯁꯦ ꯊꯕꯛ ꯂꯩꯕ꯭ꯔꯣ ꯊꯕꯛ ꯆꯤꯟꯕ꯭ꯔꯣ꯫
ꯊꯕꯛ ꯁꯨꯇꯤ ꯂꯩꯌꯦ꯫
ꯑꯦ ꯑꯗꯨꯗꯤ ꯇꯥꯟ ꯆꯥꯞ ꯆꯥꯕꯁꯦ꯫
ꯎꯝ ꯀꯩꯅꯣ ꯍꯥꯏꯔꯛꯑꯣ꯫
ꯀꯩꯅꯣ ꯇꯧꯁꯦ ꯎꯝ ꯑꯩꯈꯣꯏ ꯍꯥꯏ ꯁ꯭ꯀꯨꯜ ꯇꯝꯃꯤꯟꯅꯕ ꯑꯩꯈꯣꯏ ꯀꯥꯡꯒꯨꯖꯤꯡꯗꯣ
ꯑ
ꯑꯗꯨ ꯇꯧꯔꯒ ꯀꯩꯅꯣ ꯇꯧꯁꯤ ꯄꯤꯛꯅꯤꯛ ꯑꯃ ꯁꯤꯟꯖꯤꯗꯅ꯫
ꯑꯥ ꯌꯥꯏꯌꯦ ꯁꯤꯟꯖꯦ꯫ ꯊꯦꯡꯅꯗꯕꯁꯨ ꯀꯨꯏꯔꯦ꯫
ꯃꯥꯅꯦ ꯑꯗꯨ ꯍꯧꯗꯣꯛꯄ ꯀꯅꯥ ꯀꯅꯥꯒ ꯄꯥꯎ ꯐꯥꯎꯅꯔꯤꯒꯦ꯫
ꯑ ꯈꯔꯗꯤ ꯐꯥꯎꯅꯔꯤ ꯑꯗꯨꯝ ꯫
ꯑꯣ ꯑꯗꯣ ꯑꯗꯣ ꯃꯊꯪ ꯃꯊꯪ ꯃꯊꯪ ꯃꯊꯪ ꯅꯠꯇ꯭ꯔꯒ ꯒ꯭ꯔꯨꯞ ꯁꯦꯝꯖꯜꯂꯛꯀꯦꯔꯥ
ꯎꯝ ꯒ꯭ꯨꯔꯞ ꯑꯃ ꯁꯦꯝꯃꯖꯦ ꯑꯗꯨꯒ ꯍꯥꯏꯅꯔꯁꯤ꯫ ꯍꯣꯏ ꯑꯗꯨ ꯀꯩ ꯂꯝ ꯇꯧꯁꯦ ꯍꯥꯏꯅꯣ꯫
ꯂꯝꯁꯦ ꯀꯔꯤ ꯂꯝ ꯎꯝ ꯑ ꯀꯔꯤꯅ ꯐꯖꯔꯤꯒꯦ ꯍꯧꯖꯤꯛꯁꯤꯕꯨ ꯃꯌꯥꯝ ꯄꯨꯟꯕ ꯅꯨꯡꯉꯥꯏꯕꯁꯤꯕꯣ꯫
ꯑ ꯑꯩꯗꯤ ꯂꯣꯛꯇꯥꯛꯇꯣ ꯌꯥꯝ ꯆꯠꯅꯤꯡꯉꯤꯅꯦ꯫
ꯂꯣꯛꯇꯥꯛꯇ ꯂꯣꯛꯇꯥꯛ ꯀꯔꯥꯏꯋꯥꯏ ꯀꯔ ꯁꯦꯟꯗ꯭ꯔꯥꯗꯨꯔꯣ ꯀꯃꯥꯏ ꯇꯧꯕꯅꯣ꯫
ꯍꯣꯏ ꯁꯦꯟꯗ꯭ꯔꯥꯗꯣ ꯐꯨꯝꯗꯤꯒꯤꯗꯣ꯫ ꯑꯇꯣꯞꯄ ꯃꯐꯝ ꯐꯖꯕ ꯂꯩꯔꯗꯤ ꯑꯥ ꯍꯣꯏ ꯍꯠꯀꯨꯝꯕ꯫
ꯑꯗꯨ ꯅꯣꯡꯃ ꯕꯨꯛ ꯇꯧꯔꯒ ꯑꯩꯈꯣꯏ ꯃꯌꯥꯝ ꯃꯈꯟ ꯃꯈꯜ ꯈꯔ ꯊꯣꯡꯉ ꯀꯣ ꯆꯥꯔ ꯊꯛꯑꯒ ꯍꯤ ꯉꯍꯥꯛ ꯑꯃꯨꯛ ꯍꯣꯟ ꯀꯣ꯫ ꯑꯗꯒꯤ ꯃꯣꯏꯒꯤ ꯊꯝꯕꯥꯜꯒꯗꯣ ꯈꯔ ꯌꯦꯡꯉꯒ
ꯎꯝ꯫
ꯇꯧꯔꯁꯦ ꯑꯗꯣ ꯀꯩꯀꯩ ꯆꯪ ꯀꯩꯀꯩ ꯊꯣꯡꯖꯦ ꯍꯥꯏꯅꯣ꯫
ꯑꯗꯨꯕꯨꯗꯤ ꯑꯗꯨꯝ ꯈꯔ ꯉꯧꯈꯠꯂꯒ ꯈꯔ ꯑꯗꯨꯝ ꯌꯥꯅꯤꯗ ꯀꯔꯤꯕꯨ ꯊꯣꯡ ꯗꯣꯏꯅꯣ꯫ ꯁꯥ ꯈꯔ ꯉꯧꯈꯠꯂꯒ ꯇꯧꯔꯒ ꯑꯗꯨꯝ ꯌꯥꯅꯤ ꯑꯩꯈꯣꯏꯗꯤ ꯌꯥꯝꯅ ꯀꯩꯅꯣ ꯇꯧꯗ꯭ꯔꯁꯨ꯫ ꯇꯨ ꯀꯣꯏꯍꯧꯔ ꯂꯣꯏꯔꯦ ꯈꯔ ꯊꯨꯅ ꯃꯐꯝ ꯐꯖ ꯐꯖꯕꯗ
ꯀꯩꯅꯣ ꯇꯧꯔꯁꯦ ꯑꯗꯨꯒ ꯗ꯭ꯔꯦꯁꯀ ꯈꯔ ꯌꯣꯝꯃꯒ ꯄꯨꯔꯛꯑꯒ ꯔꯤꯜꯁ ꯀ ꯅꯃꯛꯁꯦ꯫
ꯑꯥ ꯅꯝꯗꯣꯏꯅꯦ ꯔꯤꯜꯁꯀ ꯅꯝꯃꯒ ꯗ꯭ꯔꯦꯁꯀꯗꯣ ꯈꯔ ꯄꯨꯔꯒ ꯑꯗꯨꯝ
ꯎꯝ꯫
ꯂꯩꯊꯔꯨꯔꯁꯤ꯫
ꯑꯣ ꯀꯩ ꯅꯨꯃꯤꯠꯇ ꯁꯤꯟꯖꯤ ꯍꯥꯏꯅꯣ꯫
ꯑ ꯁꯟꯗꯦꯒꯨꯝꯕ ꯇꯧꯔꯖꯦ꯫
ꯑꯣ ꯌꯥꯏꯌꯦ ꯁꯟꯗꯦꯒꯨꯝꯕꯗ ꯑ ꯅꯪꯁꯨ ꯏꯅꯛ ꯅꯛꯅ ꯊꯦꯡꯅꯕꯖꯦ ꯐꯪ
ꯐꯔꯛ ꯇꯥꯅꯕꯒꯤꯅꯦ ꯅꯪꯁꯨ ꯐꯪꯗꯦ ꯑꯩꯁꯨ ꯐꯪꯗꯦ꯫ ꯊꯕꯛꯇꯨ ꯆꯠꯊꯣꯛꯅꯕꯅꯤꯅ꯫
ꯑꯁ ꯑꯌꯨꯛ ꯉꯟꯇꯥ ꯍꯥꯏꯀꯤꯡ ꯆꯠꯂꯨꯁꯤꯔꯣ ꯍꯌꯦꯡ ꯑꯗꯨꯗꯤ꯫ ꯁꯨꯇꯤꯁꯨ ꯂꯩꯕꯅꯤꯅ ꯑꯦ ꯌꯥꯏꯅꯦ ꯏꯕꯥꯅꯤꯇꯪꯗꯤ ꯅꯨꯡꯉꯥꯏꯗꯧꯕ ꯃꯥꯟꯗꯦ ꯑꯗꯣ ꯅꯣꯏ ꯑꯉꯥꯡ ꯃꯣꯏꯇꯩ ꯑꯩꯗꯣ ꯁꯪꯉꯤ ꯁꯪꯉꯤ ꯅꯣꯏ ꯑꯉꯥꯡꯁꯤꯡ ꯂꯩꯇ꯭ꯔꯣ
ꯑꯣ ꯍꯣꯏ ꯑꯉꯥꯡꯁꯤꯡ ꯌꯥꯅꯤ ꯁꯟꯗꯦꯅꯤ ꯁꯪꯅꯤ
ꯑꯣ ꯑꯗꯨꯗꯤ ꯃꯣꯏ ꯈꯔ ꯑꯉꯥꯡ ꯈꯔ ꯀꯩ ꯑꯃ ꯄꯨꯔꯀꯣ ꯕ꯭ꯔꯦꯛꯐꯥꯁ ꯈꯔ ꯈꯔ ꯂꯩꯔꯒ ꯈꯪꯗꯦ ꯀꯥꯏꯗꯅ ꯅꯨꯡꯉꯥꯏ ꯃꯥꯒꯤ ꯍꯧꯖꯤꯛꯁꯤꯕꯣ
ꯈꯪꯗꯦ ꯃꯐꯝꯁꯦ ꯐꯖꯕ ꯑꯗꯨꯝ ꯌꯥꯏ
ꯀ ꯐꯖꯕ ꯍꯥꯏꯁꯤ ꯅꯪ ꯈꯜꯂꯛꯎꯅꯦ ꯑꯩꯁꯨ ꯏꯆꯠ ꯆꯠꯇꯕꯅꯤꯅ ꯈꯪꯗꯦꯅꯦ
ꯑ ꯀꯩꯅꯣ ꯀꯕꯥ ꯊ ꯀꯩꯅꯣꯣꯝꯗ ꯂꯩꯕꯗꯣ ꯆꯤꯡ ꯀꯩꯅꯣꯒꯤꯗꯣ ꯎꯝ ꯎꯝ ꯀꯔꯤ ꯆꯤꯡ ꯑꯃ ꯂꯩꯕꯗꯣ ꯃꯣꯏ ꯑꯁꯨꯝꯅ ꯍꯥꯏꯊꯨꯔꯕ ꯍꯥꯏꯊꯕꯔꯣꯝꯗ
ꯂꯥꯡ ꯑꯥꯊꯦꯟꯁꯤꯡꯤꯡ ꯍꯥꯏꯕꯗꯨꯔꯣ
ꯂꯉꯥꯊꯦꯜ ꯍꯥꯏꯕ꯭ꯔꯥ ꯑꯗꯨꯗ
ꯑꯣ ꯑꯗꯨꯗꯤ ꯈꯔ ꯉꯟꯅ ꯆꯠꯇ꯭ꯔꯗꯤ ꯌꯥꯔꯣꯏꯅꯦ
ꯈꯔ ꯉꯟꯅ ꯆꯠꯂꯁꯤ ꯑꯗꯨꯒ ꯑꯗꯨꯝ ꯀꯣꯏꯊꯣꯛꯎꯔꯁꯤ ꯏꯥꯏ ꯃꯄꯥꯗꯣ ꯀꯔꯤ ꯀꯔꯤ ꯀꯩꯅꯣ ꯇꯧꯕ ꯈꯣꯠꯄ ꯍꯥꯏꯕꯗꯣ
ꯍꯣꯏ ꯁꯨꯝ ꯂꯩꯕꯁꯦꯀꯣ ꯀꯩꯅꯣ ꯇꯧꯋꯦꯕ ꯋꯥꯈꯜꯁꯦ ꯈꯔ ꯃꯤꯠ ꯅꯥꯁꯤ ꯊꯤꯡꯅꯕ ꯃꯤꯠ ꯅꯥꯁꯦ ꯀꯩꯅꯣ ꯇꯧꯅꯕ ꯐꯒꯠꯅꯕ ꯈꯔ ꯇꯧꯁꯤꯅꯦ
ꯑꯥ ꯇꯧꯁꯦ ꯇꯧꯁꯦ ꯑ ꯆꯠꯄ ꯈꯣꯠꯄ ꯑꯗꯨꯝ ꯑꯥ ꯀꯩꯅꯣ ꯇꯧꯁꯦ ꯑ ꯀꯩꯅꯣꯉꯤꯗꯣ ꯑꯗꯨꯝ ꯃꯤꯗꯣ ꯑꯍꯨꯝ ꯃꯔꯤ ꯑꯍꯨꯝ ꯃꯩ ꯅꯝꯁꯤꯜꯂꯒ ꯑꯗꯨꯝ ꯆꯠꯂꯁꯤꯔꯣ
ꯀꯩꯁꯨ ꯀꯩꯅꯣ ꯃꯌꯥꯝ ꯑꯦꯟꯖꯣꯏ ꯇꯧꯕꯅꯤ ꯀꯩꯁꯨ ꯀꯩꯁꯨ ꯊꯣꯏꯗꯣꯛꯅ ꯋꯥꯕ ꯈꯣꯠꯄꯗꯨ ꯑꯣꯏꯗꯕ ꯅꯤꯗ
ꯑꯥ ꯑꯗꯨꯝ ꯆꯠꯂꯁꯤ ꯒꯥꯔꯤꯗꯣ ꯑꯗꯨꯝ ꯀꯩꯅꯣ ꯇꯧꯔꯒ
ꯆꯠꯄ ꯌꯥꯕ ꯆꯠꯍꯧꯔꯁꯤꯕ ꯍꯧꯖꯤꯛꯀꯥꯟ ꯀꯣ ꯁꯨꯇꯤ ꯂꯩꯉꯩꯁꯤꯗ ꯅꯠꯇ꯭ꯔꯦ ꯍꯦꯛ ꯀꯩꯅꯣ ꯍꯧꯈꯤꯕꯗꯅꯦ ꯈꯪꯉꯕ꯭ꯔꯥ ꯁꯨꯇꯤ ꯂꯣꯏꯈꯤꯕꯗꯅꯦ ꯏꯔꯨꯖꯕꯐꯧ ꯁꯪꯕ ꯅꯠꯇꯦ
ꯁꯪꯅꯔꯣꯏꯗꯣꯏꯅꯦ
ꯑꯗꯣ ꯀꯩꯀꯩ ꯂꯝꯗꯤ ꯆꯠꯂꯨꯔꯒꯦ ꯀꯣꯏꯔꯨꯔꯒꯦ ꯏꯃꯥꯟꯅꯕꯤꯁꯦ
ꯀꯩꯁꯨ ꯆꯠ ꯀꯩꯁꯨ ꯆꯠꯇꯦꯗ
ꯑꯣꯝ ꯀꯩꯁꯨ ꯆꯠꯇꯦ ꯍꯥꯏꯁꯦ ꯁꯨꯝ ꯈꯔꯗꯤ ꯆꯠꯂꯝꯅꯤꯗ ꯀꯩꯅꯣꯗꯨꯒꯤꯗꯣ ꯑꯃ ꯆꯠꯂꯨꯔꯕꯣ ꯐꯖꯕꯅꯦ ꯑꯃ ꯌꯥꯏꯔꯤꯄꯣꯛꯀꯤ ꯀꯔꯤ ꯄꯥꯏꯟꯋꯨꯠ ꯍꯥꯏꯕ꯭ꯔꯥ ꯊꯥꯔꯣꯝꯒꯤꯗꯣ ꯑꯥ
ꯑꯥ ꯑꯣ ꯑꯗꯨ ꯆꯠꯂꯨꯔꯦ ꯄꯥꯃꯤꯨꯠꯇꯣ
ꯑꯣ ꯐꯖꯕ꯭ꯔꯣ ꯀꯃꯥꯏꯅ ꯇꯧꯒꯦ
ꯐꯖꯩ ꯐꯖꯕꯗꯤ ꯑꯗꯨ ꯃꯐꯝꯗꯣ ꯏꯪꯉꯒ ꯃꯤ ꯑꯗꯨꯝ ꯀꯣꯏꯕ ꯂꯥꯛꯅꯩ ꯆꯠꯂꯒ ꯃꯤ ꯀꯣꯏꯕ ꯂꯥꯛꯅꯩ ꯑꯗꯨꯝ ꯆꯠꯅꯩ ꯃꯐꯝ ꯐꯖꯩ ꯆꯠꯄꯤ ꯌꯥꯌꯦ ꯑꯗꯨꯣ ꯑ ꯆꯕ ꯅ ꯑ ꯃꯣꯏꯒꯤ ꯑꯗꯨꯝ ꯂꯩꯌꯦ ꯃꯣꯏ ꯑꯗꯨꯝ ꯑꯣꯗꯔ ꯇꯧꯕ ꯑꯃ ꯂꯩꯌꯦꯕ
ꯎꯝ ꯑꯗꯨ ꯃꯒꯤ ꯏꯁꯥꯅꯒ ꯊꯣꯡꯖꯔꯑ ꯊꯣꯡꯉ ꯈꯣꯠꯂꯒ
ꯍꯣꯏ ꯑꯗꯨꯁꯨ ꯌꯥꯏꯌꯦ ꯏꯁꯥꯅ ꯊꯣꯡꯕꯗꯣ ꯌꯥꯏꯌꯦ ꯏꯁꯥꯅ ꯊꯣꯡꯉꯒ ꯑꯥ ꯑꯗꯒꯤ ꯍꯧꯖꯤꯛ ꯀꯥꯟꯗꯦ ꯑꯃꯁꯨ ꯂꯩ ꯑꯦꯄꯜ ꯐꯥꯔꯝ ꯀꯥꯏꯅ ꯑꯃ ꯂꯩꯗꯥꯏꯅꯦ
ꯑꯧ ꯇꯥꯈ꯭ꯔꯦ ꯑꯗꯨ ꯀꯃꯥꯏꯅ ꯇꯧꯒꯦ ꯑꯗꯨꯕꯣ ꯀꯩ ꯂꯝꯗꯅꯣ
ꯐꯥꯔꯝꯗꯣ ꯑꯣ ꯃꯣꯏ ꯑꯁꯤ ꯅꯛꯏꯗ ꯃꯣꯏ ꯑꯁꯤꯗꯤ ꯀꯩꯅꯣ ꯑꯗꯨꯝ ꯍꯥꯏꯊꯔ ꯂꯩꯔꯦꯀꯣ ꯁꯤꯗꯒꯤ
ꯑꯣ ꯑꯗꯨꯁꯨ ꯑꯦ ꯑꯗꯨꯗꯨꯗꯤ ꯍꯣꯔꯦꯟ ꯊꯨꯔꯁꯨ ꯅꯛꯑꯗꯦ
ꯑꯥ ꯌꯥꯏꯌꯦ ꯍꯣꯔ ꯍꯥꯏꯐꯦꯠ ꯅꯨꯡꯗꯥꯡ ꯋꯥꯏꯔꯝ ꯑꯗꯨꯝ ꯆꯠꯄ ꯌꯥꯅꯤ
ꯃꯥꯅꯦ ꯀꯣꯏꯕ ꯆꯠꯇꯕꯒ ꯀꯨꯏꯔꯦ ꯑꯩꯗꯤ ꯑꯩꯈꯣꯏ ꯂꯩꯀꯥꯏꯐꯥꯎ ꯀꯥꯎꯁꯤꯜꯂꯛꯀꯗꯔꯦ
ꯑꯥ ꯑꯗꯨ ꯌꯥꯔꯅꯤ ꯆꯠꯄ ꯅꯁꯨ ꯅꯛꯄꯩꯅꯅꯦ
ꯎꯝ ꯑꯥ
ꯅꯛꯄꯅꯤꯅ ꯑꯗꯨꯃ ꯆꯠꯊꯣꯛꯎꯔꯁꯤ ꯑꯅꯛꯄꯈꯩꯗꯤ ꯑꯩꯈꯣꯏ ꯃꯤ ꯌꯥꯝ ꯍꯧꯅꯗ꯭ꯔꯥ ꯁꯨꯝ ꯆꯠꯄ ꯌꯥꯏꯗ
ꯎꯝ ꯐꯠ ꯒꯥꯔꯤ ꯃꯆꯥꯗ ꯐꯠ ꯆꯠꯂ ꯂꯣꯏꯔꯦ ꯑꯗꯨꯗꯤ
ꯑꯗꯒꯤ ꯀꯦꯐꯦ ꯈꯣꯠꯄꯁꯨ ꯃꯌꯥꯝ ꯂꯩꯔꯗ꯭ꯔꯥ ꯑꯁ ꯑꯩꯈꯣꯏꯗꯤ ꯑꯗꯨꯝ ꯂꯥꯟꯒꯤꯗ
ꯎꯝ
ꯀꯩꯐꯦꯛ ꯀꯩꯀꯥꯁꯨ ꯐꯖ ꯐꯖꯕ ꯌꯥꯝ ꯂꯩꯔꯦ ꯆꯠꯂꯒ ꯀꯩꯅꯣꯝꯃ ꯊꯦꯡꯅꯕ ꯑꯣꯏꯅ ꯋꯥꯔꯤ ꯋꯥ ꯇ ꯑꯩ ꯁꯥꯟꯅꯕ ꯑꯣꯏꯅ ꯑꯗꯨꯁꯨ ꯅꯣꯡ ꯐꯥꯗꯣꯛ ꯆꯠꯂꯨꯕ ꯌꯥꯏ
ꯎꯝ
ꯃꯐꯝ ꯈꯪꯗꯣꯛꯄ ꯑꯣꯏꯅ
ꯑ
ꯅꯣꯏꯒꯤ ꯃꯃꯥꯡꯗ ꯅꯪꯅ ꯀꯩꯅꯣꯗ ꯆꯠꯂꯨꯕꯗꯣ ꯒꯨꯍꯥꯇꯤ ꯆꯠꯂꯨꯕꯗꯣ
ꯀꯥꯏꯗ
ꯒꯨꯍꯥꯇꯤꯗ ꯆꯠꯂꯨꯕꯗꯣ ꯅꯪꯅ ꯃꯃꯥꯡꯗ ꯅꯣꯏꯒꯤ ꯏꯅꯝꯃ ꯍꯣꯏꯒꯔꯥ ꯀꯩꯅꯣ
ꯑꯩꯈꯣꯏ ꯅꯝ ꯑꯣꯏꯒꯅꯤ
ꯑꯥ ꯅꯨꯡꯉꯥꯏꯕ ꯀꯃꯥꯏꯅ ꯇꯧꯒꯦꯗꯥꯏ ꯃꯣꯏꯔꯣꯝꯗꯣ
ꯀꯩꯁꯨ ꯅꯨꯡꯉꯥꯏꯇꯦꯗ ꯀꯩꯗꯕꯨ ꯒꯨꯍꯥꯇꯤꯗꯕꯨ ꯀꯩꯨ ꯂꯩꯗꯣꯏꯅꯣ ꯑꯁ ꯑꯩꯗꯤ ꯑꯍꯥꯟꯕꯗ ꯆꯠꯇ꯭ꯔꯤꯕꯅꯤꯅ ꯌꯥꯝ ꯐꯖ ꯐꯖꯕꯒ ꯂꯩꯔꯝꯗꯧ ꯃꯥꯜꯂꯨꯔꯦ
ꯑ
ꯑꯗꯨꯒꯗꯤ ꯀꯥꯏꯗꯗꯤ ꯆꯞ ꯃꯥꯟꯅꯩ ꯏꯕꯦꯝꯃ ꯑꯩꯈꯣꯏ ꯃꯅꯤꯄꯨꯔꯒ ꯆꯞ ꯃꯥꯟꯅꯩ ꯀꯩꯝ ꯂꯩꯇꯦ ꯃꯣꯏꯒꯤꯕꯨ ꯂꯝꯕꯤ ꯊꯣꯡꯈꯤ ꯈꯤꯇꯪ ꯅꯨꯡꯉꯥꯏꯒꯗ꯭ꯔꯥ ꯑꯗꯨ ꯃꯥꯁ ꯀꯩꯁꯨꯨꯝ ꯅꯨꯡꯉꯥꯏꯕ ꯑꯣꯏꯗꯦꯗ ꯆꯞ ꯃꯥꯟꯅꯩꯗ ꯀꯩꯁꯨ ꯂꯩꯇꯦ ꯁꯥꯏ ꯌꯥꯝꯅꯁꯨ ꯁꯥꯏ ꯌꯥꯝꯅ ꯍꯪꯗꯛ ꯂꯩꯕꯗꯀꯣ ꯑꯁ ꯋꯥꯏꯑꯦꯕ ꯅꯨꯡꯉꯥꯏꯕ ꯃꯐꯝ ꯑꯣꯏꯗꯦꯕ ꯂꯝ ꯀꯣꯏꯕꯅ ꯆꯠꯂꯗꯤ ꯑꯥ ꯄꯥꯂꯨꯝ ꯆꯠꯄꯅ ꯐꯩꯗ ꯑꯗꯨꯝꯕꯗꯨꯗꯤ ꯀꯩꯝꯇ ꯅꯨꯡꯉꯥꯏꯕ ꯈꯪꯗꯦ
ꯍꯣꯏꯅꯦ ꯃꯔꯛ ꯃꯌꯥꯁꯦ ꯅꯨꯡꯉꯥꯏꯇꯦꯕꯀꯣ
ꯑꯣ ꯃꯔꯛ ꯃꯌꯥꯁꯦ ꯅꯨꯡꯉꯥꯏꯇꯦ
ꯅꯪ ꯒꯋꯥꯗꯁꯨ ꯆꯠꯂꯨꯔꯗꯥꯏꯅꯦ
ꯒꯋꯥ ꯆꯠꯇ꯭ꯔꯦ ꯑ ꯇꯧꯋꯦ ꯑꯗꯨꯗ ꯇꯤꯛꯀꯦꯠ ꯀꯛꯇ꯭ꯔꯦ ꯏꯃꯨꯡ ꯃꯅꯨꯡ ꯄ꯭ꯔꯣꯕ꯭ꯂꯦꯝ ꯈꯔ ꯂꯩꯗꯅ ꯆꯠ꯭ꯔꯦ ꯇꯣꯛ ꯑꯦ
ꯑꯗꯨ ꯅ ꯅꯅ ꯀꯋꯥꯗ ꯆꯠꯅꯤꯡꯉꯕꯗ ꯑꯗꯣ ꯆꯠꯅꯤꯡꯅ ꯌꯥꯝ ꯀꯟꯅ ꯈꯤꯡꯉꯨꯏ ꯗꯅ ꯑꯗꯨ ꯀꯩ ꯂꯩꯒꯦ ꯀꯩ ꯀꯩ ꯌꯦꯡꯅꯤꯡ ꯀꯩ ꯂꯩꯒꯦ ꯅꯪ
ꯑꯩꯃ ꯏꯕꯦꯝꯃ ꯀꯩꯅꯣ ꯑꯗꯨꯗꯤ ꯑꯦ ꯒꯋꯥꯗ ꯆ ꯄꯨꯄꯨꯀꯩꯗꯣ ꯂꯥꯡꯕ ꯑꯗꯒꯤ ꯂꯝ ꯀꯣꯏꯕ ꯑꯗꯨ ꯆꯠꯅꯤꯡꯗꯅ ꯀꯥꯏ ꯀꯩ ꯂꯩꯕꯒꯣꯏ ꯀꯩ ꯀꯩ ꯑꯗꯨ ꯃꯉꯥꯏ ꯀꯩꯅꯣ ꯑꯗꯨ ꯂꯩꯕꯒꯤ ꯆꯠꯇꯣꯏꯕ
ꯍꯅꯦ ꯃꯣꯏꯗꯤ ꯀꯔꯤꯁꯃ
ꯕꯤ ꯃꯄꯗ ꯐꯗꯅ ꯑꯗꯨ ꯃꯉꯥꯏ ꯀꯋꯥꯗꯕꯨ
ꯎꯝ ꯐꯩ ꯐꯩ ꯅꯨꯡꯉꯥꯏꯊꯣꯛꯀꯗꯕꯅꯤ ꯍꯣꯏꯗꯅ ꯂꯥꯡꯗꯅ ꯅꯍꯥ ꯑꯣꯏꯔꯤꯉꯩ ꯂꯥꯡꯍꯧꯗꯅ ꯆꯠꯍꯧꯗꯅ ꯑꯍꯟ ꯑꯣꯏꯀꯥꯟꯗ
ꯑ ꯃꯅꯥꯂꯤꯒꯤ ꯇ꯭ꯔꯤꯞꯀꯤ ꯄ꯭ꯂꯥꯟ ꯑꯣꯏꯅ ꯇꯧꯔꯦ
ꯎꯝ ꯍꯅꯦꯗ
ꯗꯣꯔꯤꯕ꯭ꯔꯥ ꯈꯪꯗꯦ ꯇ꯭ꯔꯥꯏ ꯑꯃꯨꯛ ꯌꯦꯡꯒꯦ ꯑꯗꯣ
ꯏ ꯁꯥꯏꯗꯤ ꯀꯩꯁꯨ ꯄꯥꯅ ꯊꯣꯏꯗꯣꯛꯅ ꯆꯠꯂꯨꯗꯦꯗ
ꯎꯝ ꯅꯅꯥ ꯍꯨꯖꯅꯤ ꯇꯧꯔꯝꯕꯅꯦ
ꯑ ꯇꯧꯔꯝꯕꯗꯣ ꯐꯔꯛ ꯑꯗꯨꯝ ꯇꯥꯁꯜꯂꯛꯄ ꯑꯗꯨ ꯆꯠꯇ꯭ꯔꯦ ꯑꯩꯈꯣꯏꯒꯤ ꯍꯟꯗꯛ ꯄꯨꯟꯗꯣꯏꯁꯦ ꯐꯠꯇ ꯂꯦꯛꯄꯤ ꯈꯣꯠꯄꯤ ꯇꯧꯅꯤ ꯍꯥꯏꯔ ꯆꯠꯄꯁꯦ ꯐꯖꯅ ꯆꯠꯂꯁꯦ ꯁꯣꯏꯗꯅꯕ ꯑꯩꯈꯣꯏ ꯃꯁꯦꯟꯗꯣ ꯐꯖꯅ ꯉꯥꯡꯅꯔꯁꯦꯀꯣ ꯑꯗꯨꯅ ꯑꯗꯥꯅꯤ ꯑꯗꯣ ꯉꯥꯡꯅꯔꯒ ꯌꯥꯎꯗꯧꯕꯗꯣ ꯑꯗꯨꯒ ꯐꯖꯅ ꯒꯥꯔꯤꯒꯗꯣ ꯋꯥꯏꯔ ꯈꯣꯠꯂꯒꯅꯦ ꯋꯥꯏꯗ꯭ꯔꯁꯨ ꯏꯁꯩ ꯒꯥꯔꯤ ꯑꯆꯧꯕ ꯑꯃꯃꯝ ꯄꯨꯊꯣꯛꯅꯔꯒ ꯑꯣꯏꯔꯁꯨꯀꯣ ꯑꯗꯨꯒ ꯆꯠꯂꯁꯦ ꯂꯦꯞꯊꯣꯛꯑꯒ ꯐꯖꯅ ꯑꯦꯟꯖꯣꯏ ꯇꯧ ꯊꯣꯛꯑꯒ ꯕꯣꯠꯀ ꯇꯣꯡꯉꯒ ꯇꯤꯇꯥꯅꯤꯛꯀ ꯁꯥꯔꯒ ꯑꯗꯨꯝ ꯍꯜꯂꯛꯑꯁꯦ ꯎꯝ ꯑꯗꯨ ꯁꯤꯖꯤꯟꯅꯕ ꯅꯪ ꯍꯣꯔꯦꯟ ꯒ꯭ꯔꯨꯞ ꯁꯦꯝꯅꯕ ꯈꯣꯠꯅꯕ ꯇꯧꯔꯣꯀꯣ ꯑꯥ ꯑꯗꯣ ꯑꯩ ꯊꯝꯃꯒꯦ ꯉꯁꯤꯒꯤꯗꯤ
ꯊꯝꯃꯣ ꯊꯝ ꯎꯝ ꯎꯝ